ꯇꯔꯕꯣ
ꯎꯝ ꯇꯥꯏꯌꯦ ꯇꯥꯏꯌꯦ
ꯎ ꯀꯩꯗꯧꯔꯝꯃꯤꯅꯣ
ꯁꯥꯕꯁꯤꯗ ꯍꯤꯄꯝ ꯍꯤꯞꯄꯝꯕꯗꯣ ꯁꯥꯔꯦꯅ ꯃꯄꯥꯟꯗ ꯍꯆꯛ ꯂꯥꯡꯕ ꯊꯣꯛꯂꯛꯏ
ꯑꯣ
ꯀꯩꯗꯧꯔꯝꯃꯤꯅꯣ
ꯑꯩꯗꯤ ꯑꯩꯈꯣꯏ ꯍꯧꯗꯣꯡ ꯃꯆꯥ ꯄꯣꯛꯑꯦ ꯑꯗꯨ ꯁꯥꯟꯅꯔꯝꯕ
ꯎꯝ ꯑꯗꯨꯝ ꯀꯌꯥꯝ ꯄꯣꯛꯏꯅꯣ
ꯑꯍꯨꯝ ꯄꯣꯛꯑꯦ
ꯀꯩ ꯀꯩ ꯃꯆꯨꯅꯣ
ꯑꯥ ꯑꯃꯅ ꯑꯣꯔꯟꯁ
ꯎꯝ
ꯑꯗꯨꯒ ꯑꯅꯤ ꯑꯃꯅ ꯑꯔꯥ ꯂꯥꯡꯉꯦꯕꯀꯣ ꯍꯥꯏꯗꯤ ꯂꯣꯏ ꯁꯨꯔꯦ ꯆꯨ ꯑꯃꯨꯕ ꯑꯉꯧꯕ ꯕ꯭ꯔꯥꯎꯟ ꯍꯥꯏꯗꯤ ꯃꯌꯥꯝꯅ ꯂꯣꯏꯟ ꯁꯨꯔꯦ ꯑꯃ ꯃꯤꯛꯁ ꯀꯂꯔꯗꯣ ꯈꯪꯕ꯭ꯔꯥ ꯍꯪꯗꯣꯛꯃꯤꯁ ꯑꯣꯏꯕꯗꯣ ꯇꯥꯕ꯭ꯔꯣ
ꯇꯥꯏ ꯇꯥꯏꯌꯦ ꯇꯕꯤ꯭ꯔꯣ
ꯑꯥ ꯑꯗꯨ ꯃꯤꯛꯁ ꯑꯣꯏꯕꯗꯣ ꯑꯗꯨꯗꯣ ꯑꯗꯨꯃꯥꯏ ꯄꯣꯛꯑꯦ
ꯃꯆꯨ ꯐꯖꯕ ꯉꯥꯛꯇꯅꯤꯅꯦ ꯑꯗꯨꯗꯤ
ꯎꯝ ꯐꯖꯩ ꯑꯣꯔꯦꯟꯖꯀꯤꯅꯗꯤ ꯍꯦꯜꯂꯦ ꯐꯖꯕ ꯅꯣꯏꯗꯤ ꯄꯣꯛꯇ꯭ꯔꯣ ꯍꯧꯗꯣꯛ ꯃꯆꯥ
ꯑꯥ ꯑꯃ ꯄꯣꯛꯑꯦ ꯑꯉꯧꯕ ꯑꯃ ꯄꯣꯛꯑꯦ ꯑꯉꯧꯕ ꯑꯃ ꯄꯣꯛꯑꯦ
ꯅꯣꯏꯗꯤ ꯐꯖꯩ ꯑꯗꯨꯗꯤ
ꯎꯝ ꯑꯗꯣ ꯑꯣꯔꯦꯟꯖ ꯃꯆꯨꯁꯦ ꯌꯥꯝ ꯁꯥꯊꯤ ꯍꯥꯏꯅꯕꯅꯤꯀꯣ
ꯎꯝ ꯆꯥꯎꯔꯛꯀꯥꯟꯗ ꯁꯥꯊꯤꯗꯨꯔ ꯈꯪꯗꯦ
ꯍꯧꯖꯤꯛꯇꯤ ꯀꯃꯥꯏ ꯇꯧꯔꯤꯒꯦ ꯌꯥꯝ ꯂꯦꯝ
ꯍꯧꯖꯤꯛꯀꯤꯗꯤ ꯃꯔꯝ ꯌꯥꯝ ꯃꯣꯛꯑꯦ ꯄꯥꯝꯕꯁꯨ ꯀꯩꯝ ꯍꯥꯏꯗꯦ ꯁꯥꯟꯅꯕꯁꯨ ꯀꯩꯝ ꯍꯥꯏꯗꯦ ꯆꯥꯛ ꯆꯥꯁꯨ ꯆꯥꯛ ꯆꯥ ꯇꯨꯃꯤꯅ ꯆꯥꯏ ꯂꯝ ꯍꯦꯟꯕ ꯑꯝꯗꯤ ꯌꯥꯎꯔꯤ
ꯑꯔꯥꯡꯕꯤꯗ
ꯑꯣ
ꯑꯔꯝꯕꯤ ꯑꯔꯥꯝ
ꯎꯝ ꯅꯪꯒꯤ ꯅꯦꯠꯋꯥꯛ ꯈꯔ ꯅꯨꯡꯉꯥꯏꯇꯕ ꯃꯥꯜꯂꯦ ꯑꯣ ꯇꯥꯔꯦ ꯇꯥꯔꯦ ꯌꯥꯔꯦ ꯌꯥꯔꯦ ꯀꯩꯒꯤꯅꯣ ꯉꯁꯥꯏꯉꯩ ꯇꯥꯗ꯭ꯔꯤꯗꯤ
ꯑꯣ ꯕ꯭ꯂꯨꯇꯨꯠ ꯀꯅꯦꯛ ꯇꯧꯕꯗꯣ ꯈꯤꯇꯪ ꯂꯥꯞꯅꯔꯨꯕꯗꯨꯅꯅꯦ
ꯑꯣ ꯑꯗꯨꯒꯤ ꯑꯣꯏꯔꯝꯃꯅꯤ
ꯎꯝ
ꯍꯧꯗꯣꯡꯁꯦ ꯌꯥꯝ ꯐꯩꯀꯣ
ꯐꯩ ꯑꯩꯈꯣꯏꯒꯤ ꯑꯥ ꯋꯥꯈꯜ ꯅꯨꯡꯉꯥꯏꯇꯕ ꯈꯣꯠꯇꯕ ꯌꯥꯝ ꯐꯍꯟꯕ ꯉꯝꯕ ꯖꯤꯕ ꯃꯈꯜ ꯑꯃꯒꯨꯝꯕꯅꯦ ꯃꯣꯏꯁꯤ
ꯎꯝ ꯑꯗꯩꯒꯤꯗꯤ ꯑꯩꯈꯣꯏ ꯇꯤꯟ ꯀꯥꯡ ꯌꯨꯝꯗ ꯆꯥꯡ ꯀꯥꯏꯗꯕꯁꯨ ꯐꯥꯗꯣꯛꯄꯤꯔꯦ ꯍꯥꯏꯗꯤ ꯅꯨꯡꯁꯥ ꯁꯥꯔꯛꯄꯅꯤꯅ ꯂꯤꯟꯒꯨꯝꯕꯗꯣ ꯑꯗꯨ ꯅꯍꯥꯟꯁꯤꯅꯦ ꯅꯣꯡꯃ ꯑꯃ ꯑꯩꯈꯣꯏ ꯍꯪꯗꯣꯛ ꯃꯆꯥꯄꯤꯇꯨ ꯀꯥꯛꯇꯣꯛ
ꯑꯪ
ꯑꯗꯨꯗꯨꯅ ꯂꯤꯟ ꯃꯆꯥ ꯑꯃ ꯐꯥꯔ ꯁꯥꯟꯅ ꯂꯩꯔꯝꯃꯤꯕ
ꯑꯗꯨꯗꯤ ꯀꯥ ꯁꯤꯔꯕ ꯀꯃꯥꯏꯅ ꯇꯧꯈ꯭ꯔꯦ
ꯎꯝ ꯁꯤꯔꯦ ꯌꯥꯝ ꯀꯥꯟꯅꯩ ꯎꯆꯤꯖꯨ ꯎꯆꯤꯖꯨ ꯐꯥꯕꯤ ꯈꯔꯝꯕꯤꯁꯨ ꯐꯥꯏꯌꯦ
ꯎꯝ
ꯑꯗꯨꯒꯅꯦ ꯃꯃꯥꯗꯤꯅꯦ ꯈꯔꯝꯕꯤꯁꯨ ꯆꯥꯊꯣꯛꯈꯔꯦ ꯆꯨꯝꯁꯨ ꯆꯥꯊꯣꯛꯈ꯭ꯔꯦ ꯂꯣꯏ ꯆꯥꯊꯣꯛꯈ꯭ꯔꯦ ꯃꯣꯏꯗꯤ
ꯃꯆꯥꯗꯤ ꯆꯥꯗꯕ
ꯃꯆꯥꯁꯦ ꯃꯃꯥ ꯆꯥꯒ꯭ꯔꯦ ꯆꯥꯒꯦ ꯆꯥꯒꯦ ꯍꯥꯏ ꯈꯔ ꯂꯩꯔ ꯆꯥꯔꯛꯑꯅꯤ
ꯎꯝ
ꯃꯣꯏꯗꯤ ꯑꯗꯨꯝꯕꯅ ꯍꯦꯟꯅ ꯄꯥꯝꯃꯦ ꯆꯥꯕ
ꯃꯥꯅꯦ ꯃꯥꯅꯦ ꯎꯆꯤꯒꯨꯝꯕ ꯍꯣꯏ ꯍꯣꯏ ꯑꯗꯣ ꯂꯤꯟꯗꯤ ꯆꯥꯗꯒꯨꯝ ꯇꯧꯕꯅꯦ ꯃꯣꯏꯁꯦ
ꯂꯤꯟꯗꯤ ꯆꯥꯗꯦꯗ ꯆꯥꯗꯦ ꯂꯤꯟꯅ ꯍꯥꯠꯇꯣꯛꯄ ꯑꯥ ꯁꯥꯟꯅꯕ
ꯃꯥꯅꯤ
ꯍꯧꯗꯣꯡꯁꯦ ꯑꯦꯞ ꯎꯝ
ꯎꯆꯦꯛꯀ ꯐꯥ ꯑꯥ ꯑꯥ
ꯎꯆꯦꯛ ꯐꯥꯕ ꯇꯥꯟꯕꯁꯤꯗꯤ ꯑꯩꯅ ꯈꯪꯕ꯭ꯔꯥ ꯐꯥꯔꯝꯕꯗꯣ ꯊꯥꯗꯣꯛꯄꯤꯅꯕ
ꯎꯝ
ꯐꯪ ꯐꯪꯍꯧꯕꯒꯨꯝꯕꯗꯤ ꯊꯥꯗꯣꯛꯄꯤꯌꯦꯕꯀꯣ ꯍꯥꯏꯗꯤ ꯃꯣꯏꯅꯥ ꯐꯥ ꯉꯥꯏꯔꯝꯃ ꯑꯣꯏꯇꯥꯔꯗꯤ ꯍꯤꯡꯉꯝꯃꯗꯤ ꯑꯗꯣ ꯁꯤꯔꯝꯃꯗꯤ ꯑꯗꯨꯝ ꯎꯄꯥꯏ ꯂꯩꯇ꯭ꯔꯦ ꯃꯣꯏꯅ ꯆꯥꯊꯣꯛꯈ꯭ꯔꯦ
ꯃꯥꯅꯦ ꯎꯆꯦꯛ ꯐꯥꯕꯒꯤ ꯃꯣꯏꯒꯤ ꯑꯥ ꯑꯦꯛ ꯑꯦꯛꯁꯟꯗꯣ ꯌꯥꯝ ꯌꯦꯡꯕ ꯅꯨꯡꯉꯥꯏꯕꯅꯦ ꯇꯞꯅꯒ ꯆꯪꯉꯒ
ꯐꯟꯒ ꯆꯣꯡꯖꯜꯂꯒ
ꯑꯣ
ꯑꯩꯅꯅꯦ ꯑꯗꯨꯃꯥꯏꯅ ꯐꯟ ꯑꯦꯛꯇꯤꯡꯒ ꯇꯧꯔꯤꯀꯥꯟꯗ ꯇꯥꯟꯊꯣꯛꯇꯣꯏꯕ ꯑꯩꯅ ꯎꯆꯦꯛꯇꯣ ꯐꯥꯗꯅꯕ
ꯁꯥꯎꯅꯤꯡꯗꯅꯀꯣ ꯍꯧꯗꯣꯛꯅꯒ ꯑꯩꯉꯣꯟꯗ ꯈꯣꯡꯖꯤꯜꯂꯝꯃꯦ ꯑꯣꯏꯅ
ꯉ꯭ꯌꯥꯎꯅ
ꯎꯝ ꯑꯍꯣꯏ ꯑꯗꯨꯝ ꯃꯥꯜꯂꯦ ꯍꯪꯗꯣꯡ ꯈꯨꯈꯣꯡꯗꯣ
ꯑꯥ
ꯔꯤꯖꯦꯛ ꯆꯥꯕ ꯁꯣꯏꯔꯣꯏ ꯏꯕꯥꯟꯅꯤ
ꯍꯧꯗꯣꯡꯁꯦ ꯍꯧꯖꯤꯛꯀꯥꯟꯁꯦ ꯑꯇꯥꯡꯕ ꯂꯣꯏꯅꯕ ꯃꯐꯝꯁꯨ ꯌꯥꯝ ꯂꯩꯅꯔꯦꯀꯣ ꯃꯤꯁꯨ
ꯎꯝ ꯑꯇꯥꯡꯕ ꯂꯣꯏꯅꯩ ꯍꯧꯗꯣꯡ ꯌꯥꯝ ꯇꯥꯡꯅꯕꯅꯦ ꯑꯗꯨ ꯑꯇꯥꯡꯛꯗꯨꯗꯤ ꯌꯥꯝ ꯇꯥꯡꯉꯦ ꯍꯥꯏꯕꯅꯦ
ꯎꯝ ꯂꯤꯁꯤꯡ ꯇꯔꯥꯃꯔꯤꯒ ꯄꯤꯅ ꯃꯥꯜꯂꯦ
ꯎꯝ ꯑꯗꯨ ꯍꯧꯗꯣꯡꯗꯣ ꯑꯗꯨꯒ ꯎꯆꯤ ꯐꯥꯕꯗꯤ ꯍꯩꯇꯦꯌꯦ ꯑꯗꯨꯏ ꯍꯧꯗꯣꯡꯗꯨꯗꯤ ꯁꯨꯝ ꯗꯦꯛ
ꯑꯗꯨ ꯗꯦꯀꯣꯔꯦꯁꯟꯒꯤ ꯍꯥꯡꯗꯣꯡꯉꯤꯗ
ꯎꯝ ꯎꯝ ꯎꯝ ꯎꯝ
ꯆꯥꯕ ꯊꯤꯡꯅꯕ ꯌꯣꯛꯄ ꯑꯗꯣ
ꯎ ꯃꯣꯏꯗꯤ ꯄꯦꯀꯦꯠ ꯄꯦꯀꯦꯠ ꯌꯥꯝ ꯂꯩꯅꯩ ꯍꯥꯏꯕꯅꯦ ꯑꯗꯨ ꯃꯁꯛꯇꯤ ꯌꯥꯝ ꯐꯖꯕ
ꯎꯝ ꯌꯦꯡꯕ ꯅꯨꯡꯉꯥꯏꯕ
ꯎꯝ
ꯌꯥꯝ ꯀꯦꯠꯁꯟꯅꯕ ꯍꯩꯕ ꯑꯃꯁꯨ ꯑꯣꯏꯕ
ꯎꯝ ꯑꯩꯈꯣꯏ ꯍꯧꯪꯗꯣꯡꯁꯤꯅ ꯃꯁꯛꯁꯦ ꯈꯤꯇꯪ ꯍꯥꯏꯗꯤ ꯃꯩ ꯃꯇꯨꯗꯣ ꯌꯥꯝ ꯁꯥꯡꯗꯕ ꯑꯣꯏꯕ ꯃꯣꯏꯒꯤꯗꯨꯅ ꯃꯇꯨꯗ ꯌꯥꯝ ꯁꯥꯡꯕ ꯑꯣꯏꯕ
ꯎꯝ ꯑꯩꯈꯣꯏꯅ ꯑꯩꯈꯣꯏꯅ ꯂꯣꯏꯅꯔꯤꯁꯤꯅ ꯑꯃꯨꯛ ꯀꯥꯟꯅꯕ ꯍꯦꯟꯕ
ꯎꯝ ꯀꯥꯟꯅꯕꯗꯤ ꯑꯩꯈꯣꯏ ꯁꯤꯅ ꯍꯦꯜꯂꯤꯅꯦ ꯍꯥꯏꯗꯤ ꯎꯆꯁꯨ ꯐꯥꯕꯤꯔꯦ ꯑꯗꯒꯤꯗꯤ ꯇꯤꯟ ꯀꯥꯡ ꯂꯣꯏ ꯐꯥꯗꯣꯛꯄꯤꯔꯦ
ꯃꯥꯅꯦ
ꯄ꯭ꯔꯣꯇꯦꯛꯁꯨ ꯇꯧꯕꯤꯔꯤꯅꯦꯕ ꯃꯣꯏꯒꯤꯗꯨꯗꯤ ꯀꯩꯝ ꯍꯩꯇꯦ ꯗꯦꯀꯣꯔꯦꯁꯟ ꯐꯖꯕ ꯃꯁꯛꯇꯤ ꯐꯖꯕ
ꯃꯁꯛꯤ ꯐꯖꯕ ꯀ꯭ꯌꯨꯠ ꯌꯥꯝ ꯑꯣꯏꯕꯀꯣ
ꯎꯝ ꯃꯤꯅ ꯎꯕꯗ
ꯆꯈꯣꯏ ꯁꯏꯍꯣ ꯃꯥꯅꯦ ꯑꯩꯈꯣꯏ ꯁꯥꯏ ꯍꯧꯗꯣꯡ ꯂꯥꯛꯑꯕꯁꯤꯡꯁꯦ ꯁꯛꯀꯁꯦ ꯌꯦꯡꯕꯗ ꯌꯥꯝ ꯁꯥꯊꯤꯕ ꯃꯤꯒꯁꯦ ꯐꯨꯗꯧꯕ ꯌꯥꯝ ꯃꯥꯟꯕꯅꯦ ꯈꯣꯡ ꯂ ꯈꯣꯡꯅ ꯑꯃ ꯑꯥꯎ ꯑꯥꯎꯒ ꯇꯧꯔ
ꯄꯨꯅꯤꯡꯕꯨꯨ ꯂꯩꯔꯝꯕ꯭ꯔꯥ ꯈꯨꯣꯏꯗꯒ ꯂꯥꯛꯄꯗꯣ
ꯑꯍꯣꯏ ꯃꯣꯏ ꯈꯣꯡ ꯌꯥꯝ ꯇꯥꯛꯏꯅꯤꯡꯗꯕꯅꯦ
ꯍꯣꯏ ꯑꯩ ꯇꯥꯟꯕꯗ ꯅꯨꯡꯁꯤꯗꯕꯅ
ꯑꯩꯈꯣꯏꯒꯤꯗꯤ ꯑꯗꯨꯥꯏꯅ ꯇꯧꯕ ꯂꯥꯕ ꯑꯃ ꯂꯩꯌꯦ ꯑꯩꯉꯣꯟꯗ ꯑꯣꯟꯖꯟ ꯈꯣꯡꯕ ꯂꯥꯛꯦ
ꯅꯪꯉꯣꯟꯗꯩ ꯈꯣꯡꯁꯦ ꯂꯩꯔ ꯐꯨꯅꯁꯦꯅ
ꯐꯝꯃꯒ ꯑꯩꯅ ꯐꯝꯃꯨꯡꯗꯒ
ꯂꯩꯕꯁꯦ ꯃꯥꯅ ꯑꯩꯉꯣꯟꯗ ꯑꯣꯟꯁꯤꯜꯂꯒ ꯑꯗꯨꯝ ꯑꯥꯎ ꯑꯥꯎꯋ ꯇꯧꯔꯛꯦ
ꯅ ꯑꯗꯨꯗꯣꯝ ꯀꯌꯥ ꯂꯩꯒꯦ
ꯍꯪꯗꯣꯡꯁꯦ ꯑꯅꯤ ꯂꯩꯔꯝꯕꯅꯦ ꯑꯗꯣ ꯑꯃ ꯍꯦꯟꯒꯠꯂꯦ ꯑꯍꯨꯝ ꯁꯨꯔꯦ ꯎꯝ
ꯂꯥꯏꯔꯤꯛ ꯀꯩꯀꯩ ꯃꯆꯨ ꯑꯉꯧꯕ ꯉꯥꯛꯇ
ꯑꯉꯧꯕꯒ ꯀꯩꯅꯣꯒ ꯂꯥꯡꯕ ꯎꯠ ꯃꯆꯨꯒ ꯂꯥꯡꯕ ꯉꯥꯛꯇ ꯑꯗꯨꯒ ꯍꯟꯗꯛꯀꯤꯁꯤꯅ ꯑꯃꯨꯛ ꯄꯨꯔꯥ ꯉꯧꯕ ꯑꯣꯏꯔ ꯃꯥ
ꯋꯥꯎ ꯌꯥꯝ ꯐꯖꯅꯤꯑ ꯄꯥꯝꯃꯦ
ꯑꯣꯏꯖꯔꯒꯦꯔꯥ
ꯑꯣꯏꯖꯔꯒꯦ ꯑꯩꯈꯣꯏ ꯃꯉꯥ ꯁꯨꯅꯕ ꯑꯩꯈꯣꯏ ꯍꯧꯖꯤꯛ ꯃꯔꯤ ꯂꯩꯔꯦ
ꯃꯉꯥ ꯁꯨꯅꯕ
ꯕꯦꯛꯇ ꯍꯥꯞꯄꯒ ꯄꯔꯛꯑꯣ
ꯎꯝ ꯆꯣꯡꯊꯣꯛꯈ꯭ꯔꯗꯤ ꯀꯃꯥꯏꯅ ꯇꯧꯗꯣꯏꯕ
ꯑꯩꯈꯣꯏ ꯑꯣꯝꯗꯩ ꯆꯣꯡꯍꯜꯂꯣ
ꯑꯥ ꯁꯤ ꯌꯧꯅꯕ ꯆꯣꯡꯉꯨꯀꯣ ꯀꯥꯏꯅ
ꯍꯣꯏ ꯀꯩ ꯃꯃꯤꯡ ꯀꯧꯒꯦꯅꯦ ꯍꯪꯗꯣ
ꯑꯩꯈꯣꯏ ꯍꯪꯗꯣꯡꯁꯦ ꯑꯃꯅ ꯂꯛꯁꯃꯤ ꯀꯧꯏ ꯑꯃꯅ ꯑ ꯄꯤꯛ ꯄꯤꯛꯇ꯭ꯔꯨ ꯀꯧꯏ
ꯑꯃꯗꯨꯗꯤ ꯃꯃꯤꯡ ꯊꯣꯜꯂꯝꯗꯦ ꯑꯩꯅ ꯑꯃ
ꯄꯣꯛꯇ ꯉꯥꯏꯔꯤꯕꯒꯦ ꯎꯝ ꯆꯥꯛꯆꯥ ꯍꯩꯔꯧꯔꯕꯣ
ꯆꯥꯛ ꯆꯥꯕꯁꯦ ꯍꯩꯍꯧꯗ꯭ꯔꯤ ꯄꯤꯛꯇ꯭ꯔꯨ ꯍꯥꯏꯁꯤꯅ ꯈ꯭ꯋꯥꯏ ꯆꯥꯎꯕ ꯍꯧꯗꯣꯡꯅꯤꯀꯣ
ꯑꯣ ꯑꯣꯅꯗ꯭ꯔꯣ ꯑꯗꯨꯗꯤ
ꯑꯣ ꯑꯩ ꯄꯤꯛꯉꯥꯏ ꯊꯣꯟꯈꯤꯕ ꯑꯗꯨꯒꯤ ꯑꯩꯗꯤ ꯆꯥꯎꯔꯦ ꯃꯥ ꯆꯥꯎ ꯆꯥꯎꯔꯦ ꯍꯧꯖꯤꯛ
ꯑꯗꯨꯗꯤ ꯆꯥꯎꯕ ꯑꯃꯨꯛ ꯑꯣꯟꯊꯣꯛꯈ꯭ꯔꯣ
ꯆꯥꯎꯕ ꯀꯧꯕꯗꯣ ꯌꯥꯝ ꯄꯪꯉꯦꯅ ꯑꯩꯅ ꯄꯤꯛꯇꯔꯨ ꯀꯧꯕꯅꯦ
ꯑꯣ
ꯆꯥꯎꯕ ꯀꯧꯕ ꯑꯃ ꯑꯆꯧ ꯍꯣꯏ ꯆꯥꯎꯕ ꯀꯧꯕ ꯑꯆꯧꯕ ꯑꯃ ꯂꯩꯔꯝꯃꯦꯕ ꯍꯪꯗꯣ
ꯎꯝ
ꯑꯗꯨ ꯃꯤꯅ ꯄꯝꯕ ꯈꯣꯠꯄ ꯂꯣꯏ ꯌꯥꯕ
ꯎꯝ
ꯑꯗꯣ ꯈꯪꯗꯦ ꯍꯪꯗꯣꯡꯁꯤꯁꯨ ꯆꯥꯕ ꯃꯤ ꯂꯩꯔꯕ ꯀꯩꯅꯣ ꯍꯜꯂꯛꯈꯤꯗ꯭ꯔꯦ ꯑꯗꯨꯝ
ꯍꯧꯗꯣꯡ ꯆꯥꯕꯁꯤꯃꯨꯛ ꯈꯨꯗꯧ ꯁꯥꯎꯅꯤꯡꯕ ꯂꯩꯇꯦ ꯑꯩꯗꯤ
ꯃꯥꯅꯦ
ꯃꯤ ꯂꯩꯌꯦꯕꯀꯣ ꯍꯧꯗꯣꯡꯁꯦ ꯀꯥꯞꯄ ꯀꯥꯞꯄꯒ ꯍꯥꯠꯇꯣꯑꯒ ꯆꯥꯊꯣꯛꯄꯤꯕ ꯅꯨꯡꯉꯥꯏꯇꯦ ꯌꯥꯝ
ꯃꯥꯅꯦ
ꯆꯥꯅꯤꯡꯉꯥꯏ ꯂꯩꯖꯗꯗꯧꯅ
ꯃꯥꯅꯦ ꯀꯩꯅꯣ ꯈꯔ ꯑꯃꯁꯨ ꯂꯩꯗꯅꯦ ꯑꯣꯛꯀ ꯑꯣꯟꯅꯕꯤ ꯀꯥꯏꯅ
ꯎꯝ ꯑꯗꯨ ꯐꯨꯅꯤꯡꯗ꯭ꯔꯥ ꯃꯣꯏ ꯄꯥꯞ ꯀꯥ ꯂꯣꯢ ꯄꯨꯅꯤ ꯃꯣꯏ
ꯄꯨꯅꯤ ꯄꯨꯅꯤ
ꯈꯣꯏꯗꯧ ꯌꯥꯝ ꯁꯥꯎꯅꯤꯡꯉꯦꯕ
ꯃꯥꯅꯦ
ꯅꯨꯡꯁꯤꯗꯦꯕ ꯑꯗꯨꯝꯕ ꯃꯤꯉꯩꯗꯣ
ꯃꯥꯅꯦ ꯍꯨꯏꯒꯥꯗꯤ ꯂꯣꯏꯕꯤꯕ꯭ꯔꯣ ꯀꯃꯥꯏ ꯇꯧꯒꯦ
ꯂꯣꯏꯌꯦ ꯍꯨꯏ ꯑꯅꯤ ꯑꯍꯨꯝ ꯂꯩ
ꯀꯩ ꯀꯩ ꯃꯆꯨ ꯂꯩꯒꯦ ꯀꯃꯥꯏ ꯇꯧꯒꯦ
ꯑꯃꯨꯕ ꯑꯉꯥꯡꯕ ꯑꯉꯧꯕ ꯂꯣꯏ ꯁꯨꯔꯦ ꯅꯣꯏꯗꯤ
ꯑꯍꯨꯏ ꯑꯩꯈꯣꯏ ꯂꯣꯏꯗꯦ
ꯀꯩꯒꯤꯅꯣ
ꯍꯨꯏꯁꯦ ꯍꯨꯏꯁꯦ ꯑꯩꯅꯗꯤ ꯌꯥꯝ ꯅꯨꯡꯁꯤꯕ ꯖꯤꯕꯗꯤ ꯑ ꯑꯩꯈꯣꯏꯒꯤ ꯑꯩꯈꯣꯏ ꯁꯥꯀꯩꯒꯤ ꯑꯣꯏꯅ ꯍꯨꯏ ꯂꯣꯏꯕꯁꯦ ꯄꯛꯅꯗꯦ ꯀꯥꯏꯅ ꯍꯥꯏꯅꯕꯗꯨꯒꯤ ꯂꯣꯏꯗ꯭ꯔꯕ
ꯑꯩꯈꯣꯏꯗꯤ ꯂꯣꯏ ꯂꯣꯏ ꯅꯨꯡꯁꯤ ꯍꯨꯏꯁꯨ ꯍꯧꯗꯣꯡꯁꯨ ꯃꯁꯦꯁꯨ ꯂꯣꯏ ꯐꯖꯩ ꯑꯗꯣ ꯃꯤꯅꯕꯨꯗꯤ ꯂꯣꯏ ꯀꯤꯖꯩꯌꯦꯕꯀꯣ ꯍꯧꯗꯣꯡ ꯍꯧꯗꯣꯡꯗꯨꯗꯤ ꯈꯔ ꯐꯩ ꯍꯧꯗꯣꯡꯕꯨꯗꯤ ꯃꯤꯅ ꯈꯔ ꯀꯤꯗꯦ ꯍꯨꯏꯗꯤꯀꯣ
ꯎꯝ
ꯃꯤ ꯑꯂꯥꯛ ꯈꯨꯗꯤꯡꯒꯤ ꯀꯤꯌꯦ
ꯍꯥꯏꯗꯤ ꯀꯤꯖꯩ ꯀꯤꯖꯩꯅ
ꯍꯣꯏ ꯈꯣꯡ ꯈꯣꯡꯕꯗꯣ ꯆꯪꯖꯤꯟ ꯆꯪꯖꯤꯟ ꯈꯣꯡꯖꯤꯟꯕꯗꯣ
ꯍꯣꯏ ꯍꯣꯏ ꯍꯣꯏ ꯑꯗꯨꯒꯤ ꯀꯤꯖꯔꯤꯕ
ꯎꯝ
ꯑꯩꯈꯣꯏꯅꯕꯨꯗꯤ ꯅꯨꯡꯁꯤꯖꯕ ꯑꯗꯨ ꯆꯞ ꯃꯥꯟꯅꯩꯗ ꯑꯩꯈꯣꯏꯁꯨ ꯃꯤ ꯃꯌꯨꯝꯗ ꯆꯠꯂꯨꯕꯗ ꯑꯩꯈꯣꯏꯁꯨ ꯃꯤꯒꯤ ꯍꯧꯗꯣꯡ ꯃꯤꯒꯤ ꯍꯨꯏ ꯅꯨꯡꯁꯤꯕꯗꯣ ꯑꯩꯈꯣꯏꯁꯨ ꯑꯗꯨꯝ ꯀꯤꯖꯩꯌꯦꯕ
ꯃꯥꯅꯦ
ꯄꯥꯏꯁꯤꯜ ꯂꯛꯑꯦꯕ ꯍꯦꯛꯇ
ꯄꯥꯏꯁꯤꯜꯂꯦ ꯆꯤꯛꯇꯧ ꯍꯦꯛꯇ ꯃꯥꯜꯂꯦꯕ ꯆꯤꯛ
ꯎꯝ ꯆꯤꯛꯄꯨꯗꯤ ꯆꯤꯛꯇꯕ ꯗꯞ ꯇꯧꯖꯔꯤꯕ ꯃꯣꯏ ꯗꯞꯇꯣ ꯎꯝ ꯃꯣꯏ ꯗꯞꯇꯣ ꯀꯤꯑꯦꯕ
ꯃꯥꯅꯦ ꯈꯣꯡ ꯃꯅꯥꯛꯇ ꯑꯧ ꯑꯧ ꯑꯧ ꯇꯧꯔ ꯃꯌꯥꯗꯨꯒ
ꯎꯝ ꯃꯌꯥꯗꯣ ꯊꯥꯡꯖꯤꯜꯂꯛꯄꯗꯤ ꯑꯗꯨꯝ ꯆꯦꯜꯂꯦ
ꯃꯥꯅꯦ ꯃꯌꯥꯗ ꯑꯃꯝ ꯄꯤꯛꯑꯗꯤ ꯐꯩ ꯁꯥꯡꯗꯣꯡ ꯁꯥꯡꯈꯩ
ꯍꯣꯏ ꯑꯗꯨ ꯆꯤꯛꯑꯗꯤ ꯑꯁ ꯑꯩ ꯑꯉꯥꯡ ꯑꯣꯏꯔꯀꯥꯟꯗ ꯆꯤꯛꯈ꯭ꯔꯦ ꯍꯨꯏꯅ
ꯀꯃꯥꯏ ꯇꯧꯒꯦ ꯑꯗꯨꯗꯤ ꯁꯣꯛ ꯍꯥꯏꯗꯤ ꯏꯒ ꯊꯣꯛꯄ ꯀꯃꯥꯏꯅ ꯇꯧꯒꯦ
ꯑ ꯎꯝ ꯎꯝ ꯊꯣꯛꯈꯤꯒꯨꯝ ꯇꯧꯕꯅꯦ ꯀꯥꯎꯕꯨ ꯀꯥꯎꯈ꯭ꯔꯦ ꯑꯉꯥꯡ ꯑꯣꯏꯔꯤ ꯀꯥꯟꯗ ꯇꯧꯕꯗꯨꯅꯦ ꯑꯉꯥꯡ ꯑꯗꯨꯁꯨ ꯍꯨꯏꯗꯣ ꯇꯨꯝꯃꯤꯕ ꯑꯩꯈꯣꯏ ꯑꯩꯅ ꯇꯨꯏꯁꯟ ꯆꯠꯄ ꯃꯐꯝꯒꯤ ꯍꯨꯏꯅꯦꯕ
ꯍꯨꯏꯗꯣ ꯑꯩ ꯑꯂꯥꯛꯄꯗꯕꯨꯗꯤ ꯀꯔꯤꯝꯇ ꯇꯧꯗ ꯇꯧꯗꯕꯅꯦꯕ ꯑꯆꯧꯕ ꯍꯨꯏꯅꯤꯗ ꯑꯗꯨꯗ ꯑꯩꯅ ꯃꯥꯅ ꯇꯨꯝꯃꯤꯀꯥꯟꯗꯨꯗ ꯈꯪꯍꯜꯂꯨꯕ ꯍꯥꯏꯇꯥꯔꯦ
ꯑꯗꯨꯗ ꯑꯣꯟꯁꯤꯜꯂꯒ ꯒꯥꯎ ꯑꯥꯅ ꯗꯨꯝ ꯆꯤꯛꯈ꯭ꯔꯦ ꯗꯨꯝ
ꯎꯝ ꯀꯞꯄꯦ ꯑꯗꯨꯗ
ꯍꯣꯏ ꯑꯗꯥꯏ ꯑꯗꯥꯏꯒꯤꯗꯤ ꯀꯩꯅꯣ ꯊꯣꯝꯅꯔꯦ ꯆꯦꯡꯒ ꯌꯥꯝ ꯊꯣꯝꯅꯒꯤꯈꯤꯕꯅꯦ ꯑꯉꯥꯡ ꯉꯥꯏꯔꯤ ꯀꯥꯟꯗ
ꯑꯣ ꯑꯣ ꯃꯍꯨ ꯀꯥꯗꯅꯕ
ꯎꯝ ꯑꯗꯨꯒ ꯍꯨꯏꯗꯨꯗ ꯉꯥꯔꯤ ꯑꯩ ꯑꯁꯣꯛꯄ ꯖꯒꯥꯗꯨꯗ ꯑꯃꯨꯛꯀ ꯇꯩꯊꯣꯛ ꯇꯩꯅꯕ꯭ꯔꯥ ꯉꯥꯔꯤ ꯑꯗꯨ ꯑꯗꯨꯒ ꯂꯦꯛꯊꯣꯛꯍꯟꯕꯤꯔꯦ ꯍꯨꯏꯗꯨꯅ ꯑꯃꯨꯛ ꯑꯗꯨꯅꯥꯏꯅ ꯇꯧꯔꯒ ꯑꯗꯨꯝ ꯐꯈ꯭ꯔꯦ
ꯎꯝ
ꯔꯦꯕꯤꯁꯀꯨꯝꯕꯗꯤ ꯅꯥꯗꯕ ꯍꯨꯏ ꯑꯣꯏꯕꯖꯥꯠꯅꯦ ꯀꯥꯞꯊꯣꯛꯄ
ꯎꯝ
ꯀꯨꯏꯔꯦꯗ ꯊꯥꯏꯅ ꯑꯉꯥꯡ ꯑꯣꯏꯔꯤꯀꯥꯟꯗꯅꯤ
ꯑꯩꯗꯤ ꯍꯨꯏ ꯆꯤꯛ ꯍꯨꯏꯅ ꯆꯤꯛꯀꯦ ꯇꯧꯕꯗ ꯃꯥꯅ ꯆꯣꯡꯁꯤꯜ ꯂꯛꯏꯗꯣ ꯑꯩꯅꯃꯨꯛ ꯃꯥ ꯂꯥꯜꯂꯥ ꯆꯣꯡꯕ ꯑꯃꯝꯗꯤ ꯌꯥꯎꯈ꯭ꯔꯦ
ꯎꯝ
ꯆꯤꯛꯇꯤ ꯆꯤꯛꯍꯧꯗ꯭ꯔꯦ ꯑꯗꯨꯒ